ꯍꯜꯂꯣ ꯑ
ꯇꯥꯕ꯭ꯔꯣ ꯍꯣꯏ ꯇꯥꯔꯦ ꯇꯥꯔꯦ ꯍꯣꯏ
ꯎꯝ ꯅꯪ ꯐꯣꯟꯗꯣ ꯈꯔꯗꯤ ꯈꯔꯁꯥ ꯌꯥꯝ ꯀꯟꯕ ꯑꯣꯏꯗꯦꯅꯦ
ꯑꯣ ꯀꯟꯗꯕ꯭ꯔꯣ ꯇꯥꯔ ꯇꯥ ꯅꯪ ꯐꯖꯅ ꯇꯥ ꯗꯕ꯭ꯔꯣ
ꯐꯖꯅꯕꯨꯗꯤ ꯇꯥꯏꯌꯦꯕ ꯑꯗꯣ ꯀꯩ ꯍꯥꯏꯁꯤꯔꯥ ꯌꯥꯝ ꯀꯟꯗꯕꯗꯣ ꯑꯗꯨꯒꯤ ꯈꯔ ꯅꯛꯅ ꯑ ꯀꯩꯁꯨ ꯇꯧꯗꯦꯗ ꯑ ꯎꯝ ꯇꯨꯝꯃ ꯂꯩꯌꯦ
ꯍꯣꯏ
ꯇꯨꯝꯕ ꯆꯥꯕ ꯇꯨꯝꯕ ꯆꯥꯕ ꯇꯧꯔ ꯂꯩꯔꯦ ꯑꯩꯁꯦ ꯍꯣꯂꯤꯗꯦ ꯑꯣꯏꯕ ꯑꯗꯨꯒꯤ
ꯑꯣ ꯐꯩꯌꯦꯅꯦꯀꯣ ꯑꯗꯨꯗꯤ
ꯎꯝ ꯈꯔ ꯍꯟꯗꯛꯇꯤ ꯈꯔ ꯅꯨꯡꯉꯥꯏꯔꯦ ꯋꯥꯔ꯭ꯜꯀꯞꯁꯨ ꯂꯩꯕꯅꯤꯅ ꯐꯖꯅ ꯇꯨꯝꯕ ꯐꯪꯉꯦ ꯇꯨꯝꯗꯦ ꯍꯥꯏꯔꯗꯤ
ꯑꯣ ꯋꯥꯔ꯭ꯜ ꯀꯞ ꯂꯩꯔꯦꯅ ꯅꯪꯗꯤ ꯇꯨꯝꯕ ꯐꯪꯕ꯭ꯔ ꯑꯗꯣ
ꯍꯥ
ꯎꯝ ꯕꯣꯜ ꯂꯩꯔꯗꯤ ꯇꯨꯝꯕ ꯑꯗꯨꯝ ꯐꯖꯅ ꯐꯪꯕ꯭ꯔꯕ
ꯅꯠꯇꯦꯗ ꯀꯩ ꯍꯥꯏꯁꯤꯔꯥ ꯊꯦꯡꯅ ꯇꯨꯝꯃꯁꯨ ꯊꯦꯡꯅ ꯍꯧꯒꯠꯄ ꯌꯥꯕꯗꯣ ꯍꯣꯂꯤꯗꯦ ꯑꯣꯏꯕꯒꯤ
ꯑꯣ ꯅꯨꯡꯉꯥꯏꯅꯦ ꯅꯪ ꯅꯪꯒꯤꯗꯤ ꯅꯪꯒꯤꯗꯤ ꯇꯥꯟ ꯆꯥꯔꯦꯅꯦꯀꯣ ꯑꯗꯨꯗꯤꯀꯣ
ꯍꯣꯏ ꯌꯥꯝ ꯆꯥꯟꯅꯕ ꯍꯥꯏꯇꯥꯔꯦ ꯀꯩꯅꯣꯁꯦ ꯍꯟꯗꯛꯁꯦ ꯌꯥꯝ ꯗꯥꯎ ꯐꯕ ꯍꯥꯏꯁꯤꯔꯥ ꯑꯗꯨꯒ ꯍꯦꯛ ꯋꯥꯔ꯭ꯜ ꯀꯞ ꯐꯥꯏꯅꯦꯜ ꯂꯣꯏꯕꯒ ꯀ꯭ꯂꯥꯁꯁꯨ ꯍꯧꯗꯣꯏꯅꯦꯕ ꯑꯗꯨꯒꯤ
ꯑꯁ ꯅꯪ ꯅꯪ ꯗꯤ ꯌꯥꯝ ꯆ ꯆꯞ ꯆꯥꯔꯦꯅꯦ ꯑꯗꯨꯗꯤ
ꯍꯣꯏ ꯍꯟꯗꯛꯀꯤ ꯋꯥꯔ꯭ꯜ ꯀꯞꯁꯦ ꯑꯦ ꯋꯥꯔ꯭ꯜ ꯀꯞ ꯍꯥꯏꯁꯤꯔꯥ ꯍꯣꯂꯤꯗꯦ ꯍꯥꯏꯁꯤꯔꯥ ꯑꯩꯒꯤ ꯑꯩꯒꯤ ꯑꯩꯒꯤꯗꯃꯛ ꯁꯦꯝꯕꯤꯕꯒ ꯆꯝ ꯃꯥꯟꯅꯔꯦ ꯍꯦ
ꯑꯥ ꯎꯝ ꯅꯣꯏꯒꯤ ꯑꯣꯖꯥꯁꯤꯡꯗꯨ ꯌꯥꯝ ꯐꯕ ꯃꯥꯜꯂꯦꯀꯣ ꯑꯗꯨꯗꯤ
ꯑꯩꯁ ꯐꯕ ꯐꯠꯇꯕ꯭ꯔꯗꯤ ꯈꯪꯗ꯭ꯔꯦꯗ ꯑꯣꯖꯥꯈꯣꯏꯁꯦ ꯑꯩꯗꯤ ꯍꯥꯏꯅꯗꯦꯗ ꯑꯣꯖꯥꯈꯣꯏꯗꯤ
ꯀꯩꯒꯤꯅꯣ ꯍꯩꯅꯧꯍꯦ ꯅꯪꯒꯤ ꯆꯞ ꯆꯥꯅ ꯁꯨꯇꯤ ꯄꯤꯔꯒ
ꯎꯝ ꯑꯩ ꯑꯣꯖꯥꯈꯣꯏꯁꯦ ꯍꯥꯟꯅꯗꯤꯀꯣ ꯑꯣꯖꯥ ꯈꯔ ꯍꯩ ꯄꯥꯁꯨ ꯁꯥꯗꯕ ꯑꯩꯈꯣꯏꯕꯨ ꯌꯥꯝ ꯅꯨꯡꯁꯤꯕ ꯑꯣꯖꯥ ꯂꯩꯔꯝꯕꯅꯦ ꯑꯗꯣ ꯃꯣꯏ ꯂꯣꯏ ꯆꯠꯈ꯭ꯔꯀꯥꯟꯗ ꯍꯧꯖꯤꯛꯇꯤ ꯑꯣꯖꯥꯅꯤ ꯀꯥꯏꯅ ꯑꯉꯥꯡ ꯃꯆꯥ ꯃꯆꯥ ꯈꯣꯏ ꯂꯥꯛꯑꯒ ꯑꯩꯈꯣꯏꯒꯤ ꯑꯩꯈꯣꯏꯒ ꯆꯍꯤ ꯃꯥꯟꯅꯕ ꯈꯣꯏ ꯂꯥꯛꯑꯒ ꯍꯩꯄꯥ ꯁꯥꯔ ꯂꯩꯕ ꯑꯗꯨꯒꯤ ꯍꯩꯅꯗꯦꯕ
ꯑꯣ ꯅꯪ ꯅꯪ ꯈꯣꯟꯖꯦꯜꯗꯗꯤ ꯅꯪ ꯑꯍꯟ ꯌꯥꯝ ꯃꯥꯜꯂꯦ
ꯑ ꯑꯣꯏꯔꯝꯕꯁꯨ ꯌꯥꯏ ꯑꯗꯣ ꯑꯍꯟ ꯆꯍꯤꯗꯗꯤ ꯑꯣꯏꯔꯝꯃꯣꯏꯗ ꯅꯪꯅ ꯍꯦꯟꯅ ꯍꯜꯂꯝꯕꯁꯨ ꯀꯅꯥ ꯈꯪꯅꯤ
ꯅꯪ ꯀ꯭ꯂꯥꯁ ꯇ꯭ꯋꯦꯜꯕ ꯂꯣꯏꯗ꯭ꯔꯤꯕꯣ
ꯂꯣꯏꯈ꯭ꯔꯦ ꯑꯗꯨꯗꯤ
ꯑꯗꯨꯅꯦ ꯑꯗꯨꯗꯤ ꯑꯩ ꯎꯝ ꯅꯪ ꯇꯨꯊꯥꯎꯖꯟ ꯀꯌꯥꯗ ꯂꯣꯏꯒꯦ
ꯊꯥꯎꯖꯟ ꯀꯨꯏꯗ꯭ꯔꯤ ꯆꯍꯤ ꯑꯅꯤꯔꯥ ꯑꯍꯨꯝꯔꯥ ꯑꯣꯏꯔꯝꯕꯅꯦ ꯂꯣꯏꯈꯤꯕꯗꯣ ꯑꯩꯅ
ꯍꯣꯏ ꯑꯗꯨꯗꯤ ꯏꯕꯥꯅꯤ ꯏꯃꯥꯟꯅꯔꯝꯃꯁꯨ ꯌꯥꯏ
ꯑꯥ ꯌꯥꯝ ꯃꯥꯟꯅꯔꯝꯕ ꯌꯥꯏ
ꯑꯗꯣ ꯑꯩ ꯑꯩ ꯑꯩ ꯈꯣꯟꯁꯦ ꯍꯣꯏ ꯈꯔꯗꯤ ꯑꯗꯨꯃꯥꯏꯅ ꯇꯧꯕꯅꯦ ꯑꯗꯣ ꯑꯁꯦꯡꯕꯗꯗꯤ
ꯑꯁ ꯑꯩꯁꯦ ꯑꯩ ꯈꯣꯟꯁꯦ ꯐꯣꯟꯗꯒ ꯑꯁꯦꯡꯕꯗꯗꯤ ꯌꯥꯝ ꯇꯣꯉꯥꯟꯕꯒꯨꯝ ꯇꯧꯋꯦꯗ ꯑꯩꯒꯤꯗꯤ ꯑꯁ ꯑꯩꯅꯀꯣ ꯑꯍꯟ ꯑꯣꯏꯅꯤꯡꯗꯕꯗꯣ
ꯎꯝ
ꯐꯥꯒꯤꯅꯦꯗ ꯀꯔꯤ ꯇꯧꯔꯤꯅꯣ ꯆꯥꯛ ꯌꯦꯟꯖꯥꯡ ꯊꯣꯡꯉꯤꯔꯣ
ꯐꯩꯔꯣ ꯆꯥꯛ ꯈꯛꯇꯪ ꯊꯣꯡꯉꯅꯤꯅꯦ ꯌꯦꯟꯁꯥꯡꯕꯨꯗꯤ ꯂꯩꯌꯦ ꯌꯦꯟꯁꯥꯡ ꯂꯩꯌꯦ ꯍꯣꯏ
ꯐ ꯌꯥꯗꯦꯅꯦ ꯀꯩꯅꯣ ꯅꯨꯄꯤꯁꯤꯡꯁꯦ ꯑꯗꯨꯛ ꯌꯥꯝ ꯇꯟꯅꯔꯕꯣ ꯍꯥꯟꯅ ꯀꯥꯟꯖꯤꯛ ꯀꯥꯟꯁꯦ
ꯄꯥꯝꯃꯨꯗ꯭ꯔꯣ ꯍꯨꯟꯗꯣꯛꯄꯗꯣ
ꯎꯝ ꯑꯗꯨ ꯑꯣꯏꯔꯁꯨ ꯑꯩꯅ ꯍꯥꯏꯒꯦꯕ ꯉꯥꯏꯌꯨꯕ ꯑꯩꯅ ꯍꯥꯏꯒꯦꯕ
ꯎꯝ ꯍꯥꯏꯌꯣ ꯍꯥꯏꯌꯣ
ꯄꯩꯁꯥ ꯄꯥꯏꯗ꯭ꯔꯗꯤ
ꯎꯝ
ꯑꯗꯨꯒ ꯇꯟꯗꯦ ꯍꯥꯏꯔꯗꯤ ꯑꯌꯨꯛꯀꯤ ꯀꯣꯟꯅꯅꯤꯡꯉꯥꯏ ꯈꯥꯛꯇ ꯊꯣꯡꯉꯣꯕ ꯅꯨꯡꯗꯥꯡꯒꯤꯐꯥꯎ ꯀꯣꯟꯅꯅꯤꯡꯉꯥꯏ ꯊꯣꯡꯉꯗꯤ ꯀꯗꯥꯏꯗꯒꯤ
ꯑꯌꯨꯛꯀꯤꯀꯣ ꯑꯌꯨꯛꯀꯤ ꯈꯇꯪ ꯊꯣꯡꯕꯅꯦꯕ ꯑꯩꯗꯣ ꯑꯗꯣ ꯀꯩꯅꯣ ꯎꯁꯣꯏ ꯑꯀꯪꯕꯗꯣ ꯈꯪꯕ꯭ꯔꯥ
ꯎꯝ
ꯑꯗꯨꯗꯤ ꯈꯤꯇꯪ ꯍꯥꯞꯈꯤꯕꯅꯦꯕ ꯑꯩ ꯑꯗꯣ ꯑꯗꯨꯒꯀꯣ ꯌꯥꯝ ꯌꯥꯝꯅ ꯊꯣꯛꯂꯛꯑꯦꯕ
ꯑꯝ
ꯀꯩꯅꯣ ꯈꯪꯗꯦ ꯑꯩꯁꯨ
ꯊꯣꯡꯕ ꯍꯩꯇꯕ꯭ꯔꯣ ꯀꯩꯩꯅꯣꯅꯦ
ꯎꯁꯣꯏ ꯅꯠꯇꯦ ꯎꯁꯣꯏꯒ ꯍꯋꯥꯏꯒꯁꯦ ꯀꯩꯅꯣ ꯃꯥꯒꯤ ꯎꯝ ꯍꯥꯏꯗꯤ ꯍꯋꯥꯏꯒꯨꯝꯕꯁꯨ ꯈꯤꯇꯪ ꯍꯥꯞꯄꯁꯨ ꯃꯌꯥꯝ ꯊꯣꯛꯂꯛꯑꯦꯗꯅꯀꯣ ꯑꯗꯨ ꯑꯗꯨꯒꯤ ꯈꯪꯗꯦꯕ
ꯅꯪ ꯅꯇꯣꯝꯗ ꯂꯩꯕ꯭ꯔꯣ
ꯑ ꯑꯩꯗꯤ ꯏꯊꯟꯇ ꯂꯩꯇꯦ
ꯑꯣ ꯢꯇꯣꯝꯗ ꯂꯩꯔꯗꯤ ꯍꯦꯟꯅ ꯄꯛꯀꯗꯕ ꯗꯨꯏꯅꯦ ꯃꯤꯁꯤꯡꯁꯦ ꯑꯩꯅ ꯑꯗꯨꯝ ꯑ ꯍꯪꯉꯗꯤ ꯑꯁ ꯑꯌꯨꯛꯀꯤ ꯍꯤꯟꯖꯥꯛ ꯑꯃꯨꯛ ꯆꯥꯒꯅꯤꯗ ꯍꯥꯏꯕꯒꯨꯝꯕ ꯑꯗꯨꯝ ꯂꯩꯕ
ꯎ
ꯑꯗꯨꯒꯤꯅꯦꯗ ꯑꯗꯨꯒꯤ ꯑꯗꯨꯒꯤ ꯑꯩꯅ ꯍꯜꯂꯤꯁꯦ ꯃꯤꯁꯤꯡꯁꯦ ꯌꯥꯝ ꯇꯟꯒꯥꯖꯠꯂ ꯑꯌꯨꯛꯇ ꯊꯣꯛꯑꯒ ꯅꯨꯡꯗꯥꯡ ꯐꯥꯎ ꯆꯥꯅꯤ ꯍꯥꯏ ꯑꯗꯨꯝ ꯍꯥꯎꯕꯨ ꯍꯥꯎꯖꯠꯂ ꯑꯗꯨꯝ ꯈꯥꯜꯂꯦ ꯑꯩꯈꯣꯏꯒꯤꯗꯤ ꯑꯩꯈꯣꯏꯒꯤꯗꯤ ꯊꯣꯡꯕꯤꯅꯕ ꯃꯤ ꯂꯩꯗ
ꯑꯗꯨꯒꯤꯅꯦ ꯅꯪꯅ ꯄꯉꯥꯡ ꯉꯥꯡꯉꯤꯗꯣ
ꯑꯣꯢꯔꯝꯕꯁꯨ ꯌꯥꯏ ꯍꯣꯏ
ꯅꯪ ꯊꯣꯡꯉꯣ
ꯑꯁ ꯑꯩ ꯊꯣꯡꯅꯤꯡꯉꯁꯨ ꯎꯄꯥꯏ ꯂꯩꯇꯦꯅꯦ ꯃꯤꯅ ꯑꯗꯨꯝ ꯊꯣꯡꯕꯤꯕꯅꯤꯅ ꯊꯣꯡꯒꯦ ꯍꯥꯏꯔꯁꯨ ꯌꯥꯔꯣꯏꯗꯕ ꯗꯕꯅꯤꯅ ꯃꯣꯏꯅ
ꯅꯪꯗꯤ ꯀꯅꯥ ꯀꯅꯥ ꯂꯩꯔꯤꯅꯣ
ꯑꯩꯁꯦ ꯂꯤꯁꯤꯡ ꯂꯤꯁꯤꯡ ꯍꯥꯏꯁꯦ ꯅꯤ ꯂꯩꯌꯦꯛꯁꯦ ꯐꯥꯒꯤ ꯇꯧꯔꯦ ꯍꯣꯁꯇꯦꯜ ꯂꯩꯕꯗꯨꯒꯤ
ꯑꯣ ꯅꯪꯅ ꯍꯣꯁꯇꯦꯜ ꯂꯩꯁꯤꯜꯂꯒꯀꯣ
ꯑꯥ ꯌꯥꯝ ꯅꯩꯕ ꯁꯥꯕ꯭ꯔꯕꯥ ꯍꯥ ꯃꯤꯅ ꯑꯥ ꯐꯥꯒꯤ ꯇꯧꯕꯅꯦꯗ ꯑꯩꯈꯣꯏꯗꯤ ꯑꯁ ꯄꯜꯂꯦꯅꯦ ꯑꯩꯈꯣꯏꯁꯨ ꯍꯋꯥꯏ ꯈꯛꯇꯅꯤꯅꯦ ꯇꯟꯗ꯭ꯔꯥ ꯍꯋꯥꯏ ꯊꯥꯕꯗꯣ
ꯑꯁ ꯍꯋꯥꯏ ꯆꯥꯕꯗꯣ ꯍꯥꯎꯇꯕ꯭ꯔꯣ
ꯑꯦ ꯑꯩꯒꯤꯗꯤ ꯍꯋꯥꯏꯁꯦꯃ ꯑꯩꯁꯤꯦꯕꯣ ꯁꯨꯃꯥꯏꯅ ꯇꯧꯕ ꯆꯍꯤ ꯑꯍꯨꯝ ꯑꯦ ꯑꯍꯨꯝꯃꯛꯇꯤ ꯁꯨꯗ꯭ꯔꯤ ꯑꯅꯤꯁꯦ ꯍꯦꯟꯒ꯭ꯔꯦꯕ ꯑꯩꯅ ꯁꯤꯗ ꯂꯩꯔꯏꯁꯦ
ꯅꯪ ꯀꯩꯅꯣ ꯇꯝꯃꯤꯔꯣ ꯒ꯭ꯔꯦꯖꯨꯋꯦꯁꯟ ꯇꯝꯊꯔꯤꯔꯣ
ꯁꯟ ꯍꯥꯏꯁꯤꯔꯥ ꯒ꯭ꯔꯦꯖꯨꯑꯦꯁꯟꯁꯨ ꯍꯥꯏꯕ ꯌꯥꯔꯦ ꯑꯗꯣ ꯀꯩꯅꯣꯅꯦ ꯕꯤ ꯑꯦꯁ ꯁꯤꯅꯦ ꯑꯩꯈꯣꯏꯗꯤ ꯁꯦꯁꯗꯧ
ꯄꯁ ꯐꯥꯏꯩꯅ ꯇ꯭ꯔꯦꯟꯅꯤꯡꯡꯦ ꯇ꯭ꯔꯦꯟꯅꯤꯡꯡ
ꯑꯣ ꯅꯪ ꯅꯔꯁꯤꯡꯅ ꯇꯝꯃ꯭ꯔꯥꯗꯗꯦ
ꯃꯦ ꯁꯤꯁꯤ ꯇꯤ ꯍꯥꯏ ꯇꯥꯇꯦꯛ ꯀ ꯀꯥꯇꯌꯥꯦ
ꯍꯕ ꯀꯔꯦꯀꯦ ꯀꯥꯏꯦꯀꯦ ꯑꯣ ꯑꯣ ꯑꯣ ꯇꯝꯕꯗ ꯄꯩꯁꯥ ꯌꯥꯝ ꯆꯪꯕ꯭ꯔꯣ
ꯄꯩꯥꯁꯦ ꯑꯩꯈꯣꯏꯅ ꯑꯦꯂꯚꯦꯟ ꯇꯨꯌꯦꯦꯜꯞ ꯇꯝ꯭ꯔꯤꯉꯩꯗ ꯆꯪꯕꯗꯣ
ꯃ ꯆꯥꯡꯦ
ꯆꯍꯤ ꯑꯃꯗ ꯆꯪꯕꯗꯣ ꯀꯣꯆꯤꯡꯒ ꯀꯩꯀꯩꯗꯣ ꯄꯨꯜꯂꯞ ꯌꯥꯎꯔꯒ
ꯂꯥ ꯀꯌꯥ
ꯀꯩ ꯍꯥꯏ ꯁꯥꯔꯦ ꯑꯩꯈꯣꯏ ꯀ꯭ꯂꯥꯁ ꯇꯨꯌꯦꯞ ꯑꯣꯏꯔꯤꯉꯩꯗꯀꯣ ꯕꯣꯇꯤꯡ ꯐꯤꯁꯅꯦ ꯀꯣꯆꯤꯡ ꯐꯤꯤꯁꯅꯦꯣ ꯑꯇꯕꯁ ꯁ꯭ꯀꯨꯜ ꯐꯤꯁꯅꯦ ꯑꯗꯨꯃꯥꯏꯅ ꯄꯨꯂꯞ ꯄꯨꯜꯂꯀꯥꯟꯗ ꯑꯗꯨꯒꯤ ꯄꯩꯁꯥꯗꯣ
ꯍꯗꯣ ꯎꯝ
ꯑꯗꯨꯒꯤ ꯄꯩꯁꯥꯗꯨ ꯈꯔ ꯃꯥꯟꯅꯒꯦ ꯇꯧꯋꯦ ꯑꯗꯨꯕꯨ ꯁꯤꯗꯗꯤ ꯈꯔ ꯌꯥꯝꯕ꯭ꯔꯥ ꯈꯪꯗꯦ ꯑꯗꯨ ꯂꯤꯁꯤꯡ ꯇꯔꯥꯒꯨꯝꯕ ꯀꯨꯟꯒꯨꯝꯕꯗꯤ ꯍꯦꯜꯂꯝꯕ ꯌꯥꯏ ꯑꯗꯨꯗꯒꯤ
ꯑꯣ ꯌꯥꯝꯃꯤꯅꯦ ꯑꯗꯨꯗꯤꯀꯣ
ꯑꯃꯦ ꯍꯥꯏꯥꯏ ꯇ ꯆꯂ ꯍꯣꯏ
ꯆꯂ ꯍꯣꯏ ꯅꯨꯡꯉꯥꯏ ꯅꯨꯡꯉꯥꯏꯕꯣ ꯇꯝꯕꯗꯣ
ꯇꯝꯕ ꯍꯥꯏꯁꯦ ꯀꯩꯍꯟꯁꯤꯔ ꯌꯥꯝ ꯍꯣꯁꯇꯦꯜ ꯂꯩꯕꯗꯤ ꯅꯨꯡꯉꯥꯏꯀꯣ ꯑꯗꯨꯕꯨ ꯆꯥꯛ ꯌꯦꯟꯁꯥꯡꯁꯦ ꯈꯔ ꯋꯥꯕ ꯑꯗꯨꯗꯤ
ꯌꯨꯝꯗꯒꯤ ꯌꯨꯝꯗꯒꯤꯀꯣ ꯌꯨꯝꯗꯒꯤꯀꯣ ꯀꯩꯅꯣ ꯄꯨꯍꯜꯂꯛꯑꯣ ꯀꯔꯤ ꯍꯥꯏꯕ ꯉꯥꯔꯤꯒꯨꯝꯕ ꯃꯣꯔꯣꯛꯀꯨꯝꯕ
ꯑꯗꯨꯗꯣ ꯑꯗꯨꯝ ꯊꯥꯔꯛꯄ ꯃꯇꯝꯁꯨ ꯂꯩꯗ ꯑꯗꯣ ꯑꯗꯨꯈꯣꯏꯗꯣ ꯊꯥꯕꯗꯣ ꯀꯩ ꯍꯥꯏꯔꯁꯦ ꯂꯥꯏꯗꯅ ꯄꯩꯁꯥ ꯆꯪꯉꯦ ꯑꯗꯨ ꯈꯔ ꯂꯥꯞꯄꯅꯤꯅ ꯌꯨꯝꯗꯒꯤ
ꯑꯗꯨꯒ ꯅꯠꯇꯦ ꯅꯠꯇꯦ ꯑꯩꯅ ꯍꯥꯏꯕꯗꯤ ꯑꯣ ꯑꯩ ꯃꯄꯥꯟꯗ ꯂꯩꯕꯅꯦꯕ
ꯑꯥ
ꯑꯁꯤꯗ ꯀꯩꯅꯣ ꯄꯥꯔꯁꯦꯜ ꯊꯥꯔꯛꯄꯗꯣ ꯁꯝꯃꯔ ꯑꯣꯏꯔꯗꯤ ꯄꯣꯠꯀꯨꯝꯕ ꯑꯗꯣ ꯅꯨꯃꯤꯠ ꯇꯔꯨꯛ ꯇꯔꯦꯠ ꯂꯧꯕꯅꯦꯕ ꯌꯧꯔꯛꯅꯤꯡꯉꯥꯏ ꯀꯤꯅꯦꯠꯇ ꯑꯗꯨꯒꯁꯨ ꯑꯩꯈꯣꯏ ꯍꯣꯁꯇꯦꯜꯗ ꯚꯦꯖꯤꯇꯔꯤꯟꯒꯤ ꯑꯣꯏꯕ ꯁꯥ ꯄꯤꯗꯕ ꯑꯗꯨꯈꯒꯤ
ꯑꯁ ꯂꯣꯏꯔꯦꯗꯤ ꯅꯁꯥ ꯅꯪ ꯑꯍꯥꯎꯕ ꯆꯥꯗ꯭ꯔꯦ ꯑꯗꯨꯗꯤ
ꯑꯥꯛꯍꯥꯎꯕꯁꯦ ꯄꯩꯁꯥ ꯂꯩꯔꯗꯤꯕꯣ ꯑꯩꯈꯣꯏꯅ ꯂꯣꯠꯅ ꯊꯣꯡꯉꯒ ꯆꯥꯕ ꯌꯥꯏ ꯂꯩꯔꯒ ꯑꯗꯣ ꯅꯠꯇꯔꯥꯒꯗꯤ ꯎꯝ ꯆꯥꯏ ꯑꯗꯣ ꯑꯗꯨꯃꯥꯏꯅ ꯆꯥꯗ꯭ꯔꯗꯤ ꯍꯁꯇꯦꯜꯒꯤ ꯍꯦꯟꯖꯥꯡ ꯍꯋꯥꯏꯗꯨꯣ ꯆꯥꯕ ꯇꯥꯔꯦ ꯅꯨꯡꯁꯤꯒꯤ ꯍꯋꯥꯏꯅꯦꯀꯣ ꯑ ꯍꯋꯥꯏꯁꯦ ꯄꯦꯟꯈꯔꯕꯅꯤ ꯑꯩꯗꯤ ꯐꯖꯅ ꯄꯦꯟꯒ꯭ꯔꯕꯅꯤ
ꯑꯩꯈꯣꯏꯁꯨ ꯑꯗꯨꯝ ꯆꯥꯔꯛꯑꯦ ꯆꯥꯛꯑꯣ ꯑꯗꯨꯝ
ꯎꯝ ꯎꯝ ꯍꯥꯟꯅꯗꯤ ꯍꯣꯁꯇꯦꯜ ꯑꯣꯏꯔꯁꯨ ꯑꯗꯨꯕꯨꯀꯣ ꯀꯩ ꯍꯥꯏꯁꯔ ꯑꯃ ꯈꯔ ꯐꯕ ꯍꯥꯏꯔꯒ ꯍꯟꯅꯗꯤ ꯀꯣꯏ ꯍꯁꯗ ꯀꯣꯏ ꯑꯗꯨꯗꯤ ꯍꯋꯥꯏ ꯄꯤꯔꯒ ꯌꯦꯟꯖꯥꯡ ꯍꯥꯎꯇꯗꯤ ꯆꯤꯟꯖꯥꯛ ꯆꯥꯕ ꯌꯥꯗꯕꯗꯣ ꯑꯗꯨꯃꯥꯏꯅ ꯑꯣꯏꯗꯅ ꯑꯗꯨꯕꯨ ꯃꯣꯏꯒꯤꯗꯤ ꯌꯥꯝ ꯑꯩꯁꯨ ꯍꯥꯎꯇ꯭ꯔꯦ ꯍꯥꯏꯕꯗꯤ ꯅꯠꯇꯦꯕ ꯌꯥꯝ ꯑꯗꯨꯝ ꯆꯥꯕꯗꯤ ꯈꯔ ꯌꯥꯕꯅꯦꯕ ꯑꯗꯨꯗꯣ ꯑꯩꯈꯣꯏꯅ ꯆꯥꯃꯟꯕꯒꯤ ꯀꯤꯕꯗꯣ ꯇꯟꯕꯗꯣ ꯑꯗꯨꯒꯤꯅꯦꯕ
ꯍꯣꯏ ꯇꯧꯕꯅꯦꯀꯣ ꯆꯥꯃꯜꯂꯁꯨꯀꯣ
ꯎꯝ ꯌꯥꯝ ꯍꯥꯎꯇꯦ ꯍꯥꯏꯕꯁꯨ ꯅꯠꯇꯦꯕ ꯑꯗꯨꯝ ꯆꯥꯕꯗꯤ ꯌꯥꯕꯅꯦꯕ ꯑꯗꯨ ꯆꯥꯃꯟ ꯈꯗꯤ ꯊꯤꯔꯛꯄ
ꯑꯣꯝ
ꯨꯗꯨꯒꯤꯅꯤꯗ
ꯅꯨꯡꯉꯥꯏꯔꯝꯒꯅꯤꯀꯣ ꯍꯣꯁꯇꯦꯜ ꯂꯩꯕꯒꯤꯁꯨ ꯅꯨꯡꯉꯥꯏꯕ ꯃꯈꯜ ꯌꯥꯝꯕꯅꯦꯀꯣ
ꯍꯣꯏ ꯀꯩ ꯍꯥꯏꯁꯤꯔꯦ ꯏꯃꯥꯟꯅꯕꯁꯤꯡꯁꯨ ꯈꯔ ꯌꯥꯝ ꯂꯩꯕꯅꯤꯅ ꯂꯥꯡꯕ ꯈꯣꯠꯄ ꯀꯣꯏꯁꯨ ꯅꯨꯡꯉꯥꯏꯕ ꯑꯗꯨꯒ ꯑꯦꯗ ꯍꯧꯖꯤꯛꯇꯤ ꯍꯥꯏ ꯁ꯭ꯀꯨꯜ ꯑꯩꯈꯣꯏꯒꯤ ꯃꯇꯝꯒꯤ ꯍꯣꯁꯇꯦꯜꯗꯨ ꯅꯠꯇ꯭ꯔꯕꯅꯤꯅꯀꯣ ꯐ꯭ꯤ ꯑꯗꯨꯝ ꯂꯩꯕꯗꯣ ꯀꯅꯥꯟ ꯇꯨꯃꯕ ꯍꯩꯒꯥꯠꯂꯦ ꯀꯣꯠꯂꯣ ꯂꯥꯏꯔꯤꯛ ꯄꯥꯎ ꯑꯗꯨꯃꯥꯏꯅ ꯅꯝꯐꯨ ꯇꯧꯕꯗꯤ ꯂꯩꯇ꯭ꯔꯦ ꯑꯗꯨꯅ ꯑꯗꯨꯒꯤ
ꯅꯨꯡꯉꯥꯏꯕꯅꯦꯕ
ꯑꯩꯕꯨꯗꯤ ꯌꯥꯝ ꯅꯨꯡꯉꯥꯏꯗ ꯑ ꯑꯩꯁꯦ ꯀ꯭ꯂꯥꯁ ꯇꯨꯗꯒꯤ ꯍꯣꯁꯇꯦꯜ ꯂꯩꯔꯛꯄꯅꯦꯕ
ꯑꯣꯁ ꯅꯣꯔ ꯍꯦ ꯅꯪꯗꯤ ꯑꯗꯨꯗꯤ
ꯀ꯭ꯂꯥꯁ ꯇꯨꯗꯤ ꯀ꯭ꯂꯥꯁ ꯇꯦꯟ ꯐꯥꯎꯕ ꯑꯩ ꯍꯣꯁꯇꯦꯜ ꯂꯩꯔꯦ ꯑꯗꯨ ꯀ꯭ꯂꯥꯁ ꯑꯦꯂꯚꯦꯟ ꯇꯨꯋꯜꯞꯇꯤ ꯑꯩꯅ ꯁꯨꯡꯂꯩ ꯂꯩꯔꯣꯏ ꯍꯥꯏꯕꯒꯤ ꯑꯩꯈꯣꯏ ꯄꯦꯔꯦꯟꯁ ꯑꯣꯏꯅ ꯃꯄꯥꯗ ꯊꯝꯕꯤꯌꯦ ꯑꯗꯨꯒ ꯑꯦꯛ ꯇꯨꯌꯦꯜꯕ ꯂꯣꯏꯕꯒ ꯁꯤꯗ ꯑꯃꯨꯛ ꯍꯣꯁꯇꯦꯜ ꯂꯩꯔ ꯑꯩ ꯄꯨꯟꯁꯤꯁꯦ ꯇꯪꯈꯥꯏ ꯍꯦꯟꯅ ꯍꯣꯁꯇꯦꯜꯗ ꯂꯩꯔꯦꯛꯑ ꯑꯩꯁꯦ
ꯎꯝ ꯀꯩꯁꯨ ꯇꯧꯋꯦ
ꯑꯩꯁꯨ ꯇꯧꯋꯦ ꯍꯥꯏꯦ ꯅꯨꯡꯉꯥꯏꯕ꯭ꯔꯥ
ꯅꯨꯡꯉꯥꯏꯇꯦ ꯀ꯭ꯂꯥꯁ ꯁꯤꯛꯁꯇꯒꯤ ꯇꯨꯋꯦꯜꯐ ꯐꯥꯎ ꯑꯗꯨꯝ ꯍꯣꯁꯇꯦꯜ ꯂꯩꯌꯦ ꯎꯝꯝ
ꯁꯤꯛꯁ ꯈꯣꯏꯗꯤ ꯈꯔ ꯌꯥꯏꯀꯣ ꯑꯩ ꯀ꯭ꯂꯥꯁ ꯇꯨꯗꯒꯤ ꯌꯦꯜꯂꯔꯦꯄꯗꯤꯗꯒꯤ ꯀꯩꯅꯣ ꯆꯥꯡꯪꯗꯝꯝ ꯍꯥꯏꯗꯤ꯭ꯔ
ꯑꯗꯨꯒ ꯑꯗꯨꯒꯤ ꯃꯇꯨꯡꯗ ꯑꯃꯨꯛ ꯍꯣꯁꯇꯦꯜ ꯆꯪꯉꯦ ꯇꯨꯌꯦꯜꯞ ꯂꯣꯏꯔꯁꯨꯀꯣ
ꯑ ꯑ
ꯑꯗꯨꯒ ꯇ꯭ꯋꯦꯜ ꯂꯣꯏꯔ ꯑꯩ ꯀꯔꯤꯁꯨ ꯇꯝꯗꯦꯗ ꯑꯗꯨꯝ ꯑꯣ ꯍꯣꯏ ꯄꯪꯊꯥ ꯊꯥꯔ ꯂꯩꯔꯝꯅꯦ ꯑꯗꯨꯒ ꯀꯣꯂꯦꯖ ꯀꯣꯂꯦꯖꯁꯨ ꯆꯠꯂꯗꯤ ꯑꯁ ꯃꯇꯝ ꯃꯥꯡꯉꯤꯗ ꯑꯗꯨꯝ ꯅꯪꯅ ꯇꯝꯕꯗꯣ ꯁꯨꯃꯥꯏꯅ ꯗꯥꯏꯔꯦꯛ ꯇꯝꯈꯤꯕꯅ ꯐꯩꯌꯦ
ꯎꯝ ꯑꯣꯏꯔꯝꯕꯁꯦ ꯑꯗꯨ ꯀꯩ ꯍꯥꯏꯇꯥꯔꯦ ꯑꯦꯛꯖꯥꯝ ꯊꯥꯍꯧꯕꯅꯗꯤ ꯐꯩꯗꯦ ꯑꯦꯛꯖꯥꯝ ꯃꯌꯥꯝ ꯂꯩꯔꯗꯤ ꯑꯦꯛꯖꯥꯝ
ꯑꯗꯨꯝ ꯑꯦꯛꯖꯥꯝ ꯊꯥꯕ ꯌꯥꯔꯗꯤ ꯊꯥꯎꯅꯦ
ꯄꯪꯊꯥ ꯊꯥꯔꯒꯦ ꯄꯪꯈꯟ ꯈꯟꯗ꯭ꯔꯦ ꯂꯨꯔꯦꯕ ꯍꯧꯖꯤꯛ ꯀꯥꯅꯤ ꯑꯦꯛꯖꯥꯝꯗꯤꯀꯣ
ꯑꯥ
ꯑꯔꯥꯏꯕ ꯄꯣꯠ ꯂꯩꯇ꯭ꯔꯦꯕ ꯑꯗꯨꯗꯤ ꯋꯥꯏ
ꯌꯥꯝ ꯂꯨꯅꯁꯨ ꯈꯟꯖꯟꯕꯤꯒꯅꯨ ꯑꯦꯛꯖꯥꯝ ꯈꯣꯏꯗꯤ ꯊꯅꯤꯡꯉꯥꯏ ꯒꯨꯝꯕ ꯆꯥꯟꯁ ꯂꯩꯔꯗꯤ